ꯇꯥꯕ꯭ꯔꯣ
ꯇꯥꯏ ꯇꯥꯏ
ꯉꯅꯨꯡꯉꯥꯏꯔꯤꯕ
ꯉꯥꯏꯔꯤ
ꯎ ꯀꯩꯀꯩ ꯃꯊꯦꯜ ꯆꯥꯔꯕ
ꯉꯁꯦ ꯍꯋꯥꯏ ꯊꯣꯡꯉꯦ
ꯑꯣ ꯅꯨꯃꯤꯗꯥꯡꯒꯤ ꯑꯃꯨꯛ ꯆꯥꯕ ꯌꯥꯁꯜꯂꯛꯑꯦꯅꯦ
ꯟꯗꯥꯒꯤ ꯃ ꯆꯥꯕꯦꯌꯥ ꯁꯂꯦ
ꯀꯥꯏ ꯀꯥꯏ ꯇꯧꯔꯤꯒꯦ ꯀꯣꯏꯕ ꯈꯣꯠꯄ ꯀꯨꯝꯍꯩ ꯍꯔꯥꯎꯕ ꯌꯥꯎꯗ꯭ꯔꯕꯣ
ꯀꯨꯝꯍꯩ ꯍꯔꯥꯎꯁꯦ ꯌꯥꯎꯗꯦ ꯍꯧꯖꯤꯛꯀꯥꯟꯁꯦ
ꯀꯥꯡꯁꯨ ꯀꯨꯏꯗ꯭ꯔꯦ
ꯀꯥꯡ ꯀꯨꯏꯁꯜꯂꯛꯇ꯭ꯔꯕꯅꯤꯅ ꯀꯥꯡꯗ ꯑꯣꯏꯅ ꯄꯨꯟꯅ ꯌꯥꯎꯔꯒꯦꯅ
ꯑꯣ ꯑꯉꯥꯡ ꯀꯥꯂꯦꯟ ꯁꯨꯇꯤ ꯊꯥꯕ ꯂꯣꯏꯈ꯭ꯔꯕꯣ
ꯂꯣꯏꯈ꯭ꯔꯦ
ꯁ꯭ꯀꯨꯜ ꯀꯥꯕ ꯍꯧꯔꯦꯕ
ꯁꯀꯨꯜꯒꯥꯕ ꯍꯧꯔꯦ ꯍꯧꯖꯤꯛ
ꯎꯝ ꯅꯪꯒꯤꯁꯦ ꯑꯉꯥꯡ ꯀꯌꯥꯅꯣ
ꯂꯥꯛ ꯑꯅꯤ
ꯑꯣ ꯀ꯭ꯂꯥꯁ ꯀꯌꯥ ꯀꯌꯥ ꯀꯥꯔꯔꯕ
ꯀ꯭ꯂꯥꯁ ꯇꯨꯒ ꯐꯥꯏꯚꯀ
ꯎꯝ ꯅꯆꯥꯅꯨꯄꯤ ꯑꯍꯟ ꯅꯆꯥꯅꯨꯄꯤ ꯑꯍꯟꯗꯨꯅ ꯀ꯭ꯂꯥꯁ ꯐꯥꯏꯚ ꯀꯥꯔꯕ
ꯑꯥꯎ
ꯑꯩꯗꯤ ꯏꯆꯥꯅꯨꯄꯥ ꯑꯍꯟꯗ ꯀ꯭ꯂꯥꯁ ꯁꯚꯦꯟ ꯀꯥꯔꯦ ꯑꯩꯈꯣꯏꯅ ꯈꯔꯗꯤ ꯍꯜꯂꯝꯅꯤ
ꯍꯜꯂꯃꯅꯤ
ꯀꯩꯅꯣ ꯇꯧꯕ꯭ꯔꯣ ꯅꯣꯏꯒꯤ ꯗꯝꯕꯤ ꯍꯣꯏꯗꯤ ꯑ ꯂꯥꯏꯒꯤ ꯑꯗꯨꯝ ꯆꯠꯂꯤ
ꯂꯥꯏꯒꯤꯁꯨ ꯆꯠꯂꯤ ꯑꯗꯒꯤ ꯂꯨꯍꯣꯡꯕ ꯀꯔꯤ ꯀꯔꯥ ꯑꯗꯨꯨꯝ ꯆꯠꯂꯤ
ꯑꯣ ꯂꯥꯏ ꯍꯔꯥꯎꯕꯗꯤ ꯍꯟꯗꯛ ꯌꯥꯎꯗ꯭ꯔꯕ
ꯂꯥꯏ ꯍꯔꯥꯎꯕꯁꯨ ꯆꯠꯂꯤ ꯍꯧꯖꯤꯛꯁꯨ ꯂꯥꯏ ꯍꯔꯥꯎꯕ ꯆꯠꯈꯤ
ꯑꯣ
ꯍꯥꯏꯗꯤ ꯂꯥꯏꯒꯨꯝꯕꯒꯤ ꯍꯧꯖꯤꯛꯁꯦ ꯂꯥꯏ ꯍꯔꯥꯎꯕ ꯃꯇꯝꯅꯤꯅꯕ
ꯎꯝ ꯎꯝ ꯃꯥꯥꯡ ꯑꯗꯨꯅ ꯀꯃꯥꯏ ꯀꯃꯥꯏ ꯇꯧꯔꯤꯒꯦ ꯁꯨꯝ ꯐꯣꯟ ꯇꯧꯔꯛꯑꯝꯃꯤꯅꯤ ꯑꯉꯥꯡ ꯅꯨꯕꯤ ꯎꯅ ꯀꯨꯏꯔꯦ ꯑꯉꯥꯡꯗꯤ ꯅꯥꯕ ꯈꯣꯠꯄꯗꯤ ꯌꯥꯎꯗꯦ
ꯌꯥꯎꯗꯦ
ꯅꯣꯏꯅꯤ ꯅꯣꯏꯒꯤ ꯅꯣꯏꯒꯤ ꯎ ꯅꯨꯄꯥꯒꯤ ꯃꯆꯤꯟ ꯅ ꯍꯧꯖꯤ ꯀꯌꯥꯅꯣ
ꯃꯆꯤꯟ ꯃꯅꯥꯎ ꯃꯉꯥ
ꯅꯨꯄꯤ ꯑꯍꯨꯝꯂꯥ
ꯑ ꯅꯨꯄꯤ ꯑꯍꯨꯝ ꯅꯨꯄꯥ ꯑꯅꯤ
ꯑꯣ ꯅꯨꯄꯥ ꯑꯀꯣꯟꯕ ꯌꯥꯝ ꯊꯦꯡꯅ ꯑꯃ ꯄꯣꯛꯈꯤꯕꯗꯣ ꯑꯌꯨ ꯈꯔ ꯈꯪꯍꯧꯋꯦꯕ ꯑꯗꯨꯗꯤ ꯀ꯭ꯂꯥꯁ ꯀꯌꯥ ꯀꯥꯔꯒꯦ
ꯀ꯭ꯂꯥꯁ ꯁꯤꯛꯁ
ꯎꯝ ꯆꯥꯎꯔꯦꯅꯦ ꯃꯇꯝꯁꯦ ꯈꯪꯍꯧ ꯇꯗꯦꯅꯦ ꯅꯣꯏꯒꯤ ꯌꯨꯝ ꯄꯔꯤꯦꯡꯗ ꯌꯨꯝ ꯄꯔꯦꯡ ꯍꯋꯥꯋꯥꯏ ꯄꯨꯂꯞ ꯁꯥꯡꯅ ꯂꯩꯕꯗꯣ ꯍꯧꯖꯤꯛꯁꯨ ꯑꯗꯨꯝ ꯂꯩꯔꯤꯕ
ꯍꯧꯖꯤꯛꯇꯤ ꯑꯅꯧꯕ ꯂꯣꯏ ꯁꯥꯗꯣꯛꯅꯔꯦꯗ
ꯑꯣ ꯃꯥꯥꯏ ꯃꯥꯒꯤ ꯑꯗꯨꯝ ꯇꯣꯉꯥꯟ ꯇꯣꯉꯥꯟ ꯂꯣꯏ ꯁꯥꯗꯣꯛꯅꯔꯦꯕ
ꯑꯥꯎ
ꯀꯨꯏꯔꯦ ꯑꯩꯈꯣꯏꯁꯨ ꯅꯣꯏꯔꯣꯝꯗ ꯂꯥꯛꯇꯕ ꯑꯗ ꯑꯉꯥꯡ ꯀꯥꯂꯤꯟ ꯁꯨꯇꯤ ꯊꯥꯔꯤ ꯂꯩꯔꯤꯉꯩꯗ ꯑꯝꯇ ꯀꯣꯏꯔꯛꯀꯦ ꯇꯧꯏꯤ ꯑꯩꯈꯣꯏꯁꯨ ꯗꯨꯀꯥꯟ ꯑꯃ ꯐꯝꯕꯗꯣ ꯑꯗꯨ ꯐꯝꯕꯅꯤꯅ ꯅꯣꯡ ꯉꯝꯗꯩ ꯑꯗꯨꯝ ꯇꯥꯕꯣ ꯑꯗꯨꯗ ꯑꯗꯨꯝ ꯃꯇꯝ ꯍꯧꯒꯦ ꯑꯗꯨꯅ ꯂꯥꯛꯄꯁꯦ ꯐꯔꯛ ꯇꯥ ꯂꯩꯔꯦ ꯑꯗꯨꯝ
ꯀꯣꯏꯔꯛꯑꯣ ꯑꯩꯈꯣꯏ ꯁꯤꯗꯁꯨ
ꯑꯧ ꯀꯣꯏꯔꯛꯀꯦ ꯍꯟꯗꯛꯀꯗ ꯀꯣꯏꯔꯛꯄ ꯌꯥꯕ꯭ꯔꯥ ꯌꯦꯡꯒꯦ ꯅꯪꯁꯨ ꯅꯣꯡ ꯐꯥꯗꯣꯛ ꯂꯥꯛꯑꯣ ꯀꯩꯅꯣ ꯅꯆꯥꯈꯩꯗꯨꯣ ꯄꯨꯔꯒ
ꯂꯥꯛꯀꯦ ꯁꯨꯇꯤ ꯂꯩꯕ ꯅꯨꯃꯤꯠ ꯑꯝꯗ
ꯎꯝ ꯅꯣꯏ ꯏꯃ ꯍꯣꯏꯗꯤ ꯀꯃꯥꯏꯅ ꯇꯧꯔꯤ ꯀꯜꯂꯤꯕ꯭ꯔꯣ ꯑꯗꯨꯝ
ꯀꯂ
ꯑ ꯅꯍꯥꯟꯋꯥꯏ ꯃꯥ ꯄꯦꯠ ꯄꯦꯠ ꯅꯥꯕꯗꯣ ꯍꯧꯈꯤꯗ꯭ꯔꯕ
ꯍꯧꯗ꯭ꯔꯦ ꯍꯧꯖꯤꯛꯀꯥꯟꯗꯤ
ꯑꯗꯨ ꯆꯥꯕ ꯊꯛꯄꯁꯦ ꯀꯥꯂꯦꯟ ꯑꯣꯏꯔꯛꯑꯕꯅꯤꯅ ꯈꯔ ꯌꯦꯡꯉ ꯈꯣꯠꯂꯒ ꯃꯣꯏꯗꯤ ꯑꯍꯟ ꯑꯣꯏꯔꯛꯑꯃꯤꯅ ꯑꯩꯈꯣꯏꯁꯨ ꯑꯩꯈꯣꯏꯒꯤ ꯏꯀꯨꯕꯣꯛꯇꯣ ꯖꯤꯀꯥꯟ ꯇꯧꯔꯤꯁꯤꯅꯤꯅꯦ ꯗꯥꯏꯕꯤꯦꯇꯤꯁꯁꯨ ꯂꯩꯔꯦ ꯑꯗꯩ ꯁꯨ ꯕꯤ ꯄꯤꯁꯨ ꯂꯩꯔꯦ ꯑꯗꯨꯅ ꯆꯥꯕ ꯊꯛꯄ ꯑꯃ ꯑꯃ ꯌꯦꯡꯗꯕ ꯁꯨꯡꯌꯥ ꯌꯥꯗ꯭ꯔꯦꯅꯦ
ꯑꯩꯈꯣꯏ ꯏꯃꯥꯒꯤꯗꯤ ꯕꯤꯄꯤꯤꯗꯤ ꯌꯥꯎꯗꯦ ꯗꯥꯏꯕꯤꯦꯇꯤꯁ ꯈꯛꯇꯅꯤ
ꯑꯣ ꯑꯣ ꯕꯤ ꯄꯤ ꯌꯥꯎꯗ꯭ꯔꯤꯗꯨꯣ ꯐꯔꯤꯅꯦꯗ
ꯀꯩꯅꯦ
ꯑꯉꯥꯡꯈꯩꯗꯤ ꯁ꯭ꯀꯨꯜ ꯅꯣꯏ ꯑꯅꯛꯄꯗ ꯇꯝꯕ꯭ꯔꯣ ꯑꯔꯥꯞꯄꯗ ꯇꯝꯕ꯭ꯔꯣ
ꯑꯅꯛꯄꯗ ꯇꯝꯃꯤ
ꯑꯗꯨꯗꯤ ꯈꯣꯡꯅ ꯆꯠꯂꯒ ꯑꯗꯨꯝ ꯊꯤꯜꯂꯦ
ꯈꯣꯡꯅ ꯑꯗꯨꯝ ꯆꯠꯂꯦ ꯅꯛꯄꯅꯤꯅ
ꯃꯥ ꯑꯩꯈꯣꯏꯁꯨ ꯊꯤꯜꯂꯤꯗ ꯌꯥꯝ ꯀꯟꯅ ꯂꯥꯞꯄ ꯑꯣꯏꯗꯦ ꯑꯗꯨꯅ ꯃꯄꯥꯅ ꯈꯔ ꯊꯤꯟ ꯑꯩꯅ ꯈꯔ ꯊꯤꯟ ꯚꯦꯟꯗ ꯆꯠꯄꯁꯦ ꯃꯇꯝ ꯌꯥꯝ ꯃꯥꯡꯉꯦꯕ ꯑꯉꯥꯡꯈꯩꯒꯤ ꯍꯥꯞ ꯌꯥꯔꯂꯤ ꯇꯧꯈ꯭ꯔꯕ
ꯍꯧꯖꯤꯛ ꯁꯝꯃꯔ ꯚꯦꯀꯦꯁꯟ ꯀꯥꯔꯕꯅꯤꯅ ꯑ ꯍꯥꯥꯕꯤꯌꯥ ꯂꯩ ꯍꯧꯔꯥꯅꯤ
ꯑꯣ ꯍꯥꯕꯌꯥꯜꯂꯤ ꯇꯧꯗ꯭ꯔꯤꯕꯔꯤꯕ
ꯇꯧꯗ꯭ꯔꯤ
ꯑꯩꯈꯣꯏꯗꯤ ꯁꯝꯃꯔ ꯚꯦꯀꯦꯁꯟ ꯃꯃꯥꯡꯗ ꯇꯧꯈ꯭ꯔꯦ ꯑꯗꯣ ꯍꯥꯕ ꯌꯥꯜꯂꯤ ꯀꯥꯕ ꯃꯟꯗꯦ ꯅꯨꯃꯤꯠꯇꯇꯩ ꯀꯥꯕ ꯍꯧꯗꯣꯏꯅꯦ ꯑꯗꯨꯗ ꯄꯩꯈꯥ ꯍꯥꯏꯗꯣꯛꯄ ꯍꯧꯅꯔꯛꯑꯅꯤ ꯅꯣꯏꯒꯤ ꯅꯇꯟ ꯅꯨꯄꯤ ꯑꯃ ꯀꯩꯅꯣꯣꯔꯣꯝꯗ ꯑ ꯁꯄꯨꯔꯣꯝꯗ ꯂꯩꯕꯗꯣ ꯆꯠꯇ꯭ꯔꯕ ꯃꯣꯟꯅꯅꯨꯡꯥꯏ ꯑꯝꯇ
ꯁꯠꯇꯔꯦ ꯑꯗꯨ ꯃꯔꯛꯇ ꯅꯣꯡ ꯐꯥꯗꯣꯛ ꯀꯣꯏꯕꯒꯨꯝꯕ ꯑꯗꯒꯤ ꯄꯣꯠ ꯂꯩꯊꯣꯛ ꯂꯩꯁꯤꯟ ꯑꯗꯨꯃꯥꯏꯅ ꯅꯣꯡ ꯐꯥꯗꯣꯛꯑꯒ ꯆꯠꯄ ꯅꯠꯇ꯭ꯔꯗꯤ ꯈꯔ ꯇꯣꯏꯅ ꯆꯠꯄꯗꯤ ꯆꯠꯇ꯭ꯔꯦ
ꯂꯥꯞꯄ ꯃꯤꯅ
ꯑꯥꯎ
ꯃꯇꯝꯗꯣ ꯑꯉꯥꯡ ꯑꯉꯥꯡ ꯁ꯭ꯀꯨꯜ ꯀꯥꯕꯒꯤ ꯒꯤ ꯍꯦꯛ ꯍꯣꯠꯅꯕꯗ ꯅꯨꯄꯤꯁꯤꯡꯁꯦ ꯊꯕꯛ ꯑꯃ ꯑꯣꯏꯅ ꯂꯩꯔꯦꯅꯦ ꯅꯪꯒꯤ ꯎ ꯉꯍꯥꯟꯋꯥꯏ ꯐꯨꯔꯤꯠ ꯇꯨꯕ ꯈꯣꯠꯄ ꯇꯥꯏꯕ ꯇꯧꯕꯗꯣ ꯇꯧꯔꯤꯕ꯭ꯔꯥ
ꯇꯧꯔꯤꯌꯦ
ꯀꯧꯔꯤꯌꯥ
ꯑꯥꯎ
ꯑꯗꯨꯗꯤ ꯎꯝ ꯕꯖꯥꯔꯗ ꯄꯨꯂꯞ ꯄꯨꯂꯞ ꯊꯥꯕ꯭ꯔꯣ ꯈꯨꯐꯥ ꯂꯩꯕ꯭ꯔ ꯣ ꯀꯃꯥꯏ ꯇꯧꯅꯔꯤꯒꯦ
ꯇꯨꯔꯒ ꯑꯩꯈꯣꯏꯅ ꯀꯩꯅꯣ ꯇꯧꯔꯒ ꯈꯨꯐꯥꯗ ꯄꯨꯂꯞ ꯄꯨꯂꯞ ꯄꯤꯕ
ꯑꯣ ꯃꯣꯏꯅ ꯄꯨꯂꯞ ꯄꯨꯂꯞ ꯑꯗꯨꯝ ꯂꯧꯈꯠꯈꯤꯕ
ꯎꯝ ꯑꯗꯨꯒ ꯃꯣꯏꯅ ꯃꯊꯪ ꯃꯊꯪ ꯑꯃꯨꯛ ꯌꯣꯟꯊꯣꯛꯆꯈꯤꯕ
ꯎꯝ ꯑꯗꯨꯏꯗꯤ ꯄꯣꯠꯇꯤ ꯇꯠꯂꯝꯃꯔꯣꯏ ꯑꯗꯨꯝ ꯃꯣꯏꯅ ꯑꯗꯨꯝ ꯊꯥꯗꯔꯛꯑꯝꯃꯅꯤ
ꯊꯥꯗꯔꯛꯑꯦ ꯑꯗꯨꯝ ꯑꯗꯨꯒꯤꯗꯤ ꯀꯩꯇ ꯀꯩꯅꯣ ꯇꯧꯗ꯭ꯔꯦ ꯂꯩꯇ꯭ꯔꯦ ꯑꯗꯨꯒꯨꯝꯕ ꯄꯣ ꯂꯩ ꯂꯩꯇꯦ ꯑꯗꯒꯤ ꯐꯪꯉ ꯐꯪꯗꯦ ꯊꯥꯐꯝ ꯂꯩ ꯂꯩꯇꯦ ꯍꯥꯏꯕꯒꯤꯗꯤ ꯀꯩꯁꯨ ꯂꯩꯇ꯭ꯔꯦꯕ
ꯂꯩꯁꯥꯕꯤꯈꯩ ꯐꯨꯔꯤꯠꯀꯤ ꯀꯤꯅꯥꯔ ꯅꯞꯄꯤ ꯈꯣꯠꯄꯤ ꯇꯧ ꯑꯣ ꯑꯗꯨꯗꯤ ꯑꯗꯨꯝ ꯅꯞꯅꯔꯤꯕ
ꯅꯥꯞꯄꯤꯦ
ꯎꯝ ꯃꯣꯏꯁꯨ ꯑꯗꯨꯝ ꯑꯗꯨꯃꯥꯏꯅ ꯇꯧꯔꯒ ꯈꯔ ꯀꯥꯟꯅꯔꯝꯃꯅꯤ
ꯑꯗꯨꯒ ꯃꯣꯏꯒꯤ ꯁꯤꯖꯟ ꯅꯥꯏꯕ ꯄꯣꯠꯅꯤꯅꯅꯦ ꯁꯤꯖꯟ ꯁꯤꯖꯟ ꯁꯤꯖꯟ ꯃꯇꯝꯁꯤꯅ ꯍꯦꯟꯅ ꯈꯔ ꯆꯠꯄꯗꯣ
ꯑꯥꯎ ꯍꯣꯏꯅꯦ ꯄꯣꯠꯁꯦ ꯎꯝ ꯃꯥꯏ ꯃꯥꯥꯏꯒꯤ ꯄꯣꯠ ꯄꯣꯠꯇꯣ ꯃꯇꯝ ꯃꯇꯝꯒꯤ ꯑꯗꯨꯝ ꯆꯠꯄ ꯆꯠꯇꯕ ꯅꯥꯏꯗꯅ ꯎꯝ ꯈꯪꯗꯦꯗ ꯍꯧꯖꯤꯛꯀꯥꯟꯁꯦ ꯄꯩꯁꯥ ꯈꯔ ꯈꯔ ꯊꯣꯛꯅꯕ ꯇꯧꯕꯗ ꯌꯨꯝꯒꯤ ꯑꯃꯒꯤ ꯈꯤꯇꯪ ꯑꯣꯏꯔꯁꯨ ꯊꯣꯛꯑꯗꯤ ꯏꯃꯨꯡ ꯃꯅꯨꯡꯁꯤ ꯁꯨꯝ ꯈꯛꯇꯁꯨ ꯃꯦꯟꯅꯩꯗꯅ ꯑꯩꯁꯨ ꯉꯥ ꯉꯥ ꯈꯔ ꯈꯔ ꯍꯥꯡꯕꯗ ꯀꯦꯟꯗꯜ ꯈꯔ ꯈꯔ ꯁꯥꯔꯤꯌꯦ ꯑꯗꯨꯒ ꯑꯩꯈꯣꯏꯒꯤ ꯃꯅꯥꯛ ꯅꯛꯄ ꯗꯨꯀꯥꯟ ꯗ ꯑꯗꯨꯝ ꯊꯥꯕ ꯃꯣꯏ ꯁ꯭ꯀꯨꯜ ꯀꯩꯀꯩ ꯆꯠꯈ꯭ꯔꯒ ꯈꯔ ꯍꯥꯡꯕ ꯃꯇꯝꯗꯣ ꯌꯥꯝ ꯀꯨꯏꯅ ꯐꯝꯕꯗꯤ ꯉꯝꯗꯦꯗ ꯏꯃꯨꯡꯒꯤ ꯊꯕꯛ ꯑꯃꯨꯛ ꯇꯧꯅꯤ ꯑꯗꯒꯤ ꯍ ꯃꯣꯏ ꯆꯠꯄꯒꯤ ꯍꯜꯂꯛꯄꯒꯤ ꯑꯃꯨꯛ ꯂꯥꯡꯉꯤ ꯑꯗꯨꯅ ꯅꯨꯃꯤꯠ ꯇꯥꯕ ꯇꯨꯝ ꯆꯪꯕꯗꯗꯤ ꯏꯁꯥꯁꯦ ꯄꯣꯞ ꯇꯥꯔꯦ ꯑꯗꯨꯝ ꯎ
ꯑꯗꯨꯗꯤ ꯄꯩꯁꯥ ꯀꯃꯥꯏꯅ ꯇꯧꯋꯤ ꯀꯦꯟꯗꯜꯗꯨꯗꯤ ꯃꯣꯏ ꯄꯨꯂꯞ ꯄꯨꯂꯞ ꯂꯧꯕ꯭ꯔꯥ ꯅꯠꯇ꯭ꯔꯒꯅ ꯗꯨꯀꯥꯟ ꯀꯥꯟꯁꯤꯡꯗꯨꯗ ꯑꯗꯨꯝ ꯑꯇꯣꯞꯄ ꯀꯩꯅꯣ ꯑꯩꯈꯣꯏꯒꯤ ꯀꯩ ꯍꯥꯏꯅꯤ ꯕꯖꯥꯔꯗꯁꯨ ꯑꯗꯨꯝ ꯊꯥꯕ꯭ꯔꯕ ꯁ꯭ꯋꯥꯏ ꯈꯨꯜꯂꯛꯀꯤ ꯁ꯭ꯋꯥꯏꯗ ꯁ꯭ꯋꯥꯏꯗ ꯁꯨꯝ ꯂꯧꯅꯕꯗꯨꯅ ꯌꯥꯕ꯭ꯔꯥ
ꯕꯖꯥꯔꯁꯦ ꯊꯥꯔꯝꯃꯦꯕ ꯍꯥꯟꯅ ꯑꯗꯨꯗ ꯎꯝ ꯈꯨꯜꯂꯛꯀꯤ ꯑꯩꯈꯣꯏꯒꯤ ꯍꯣꯜꯁꯦꯜ ꯇꯧꯕ ꯗꯨꯀꯥꯟꯗꯣ ꯑꯗꯨꯒꯨꯝꯕꯗ ꯊꯥꯕꯅꯤꯅ ꯃꯣꯏꯅ ꯍꯣꯜꯁꯦꯜꯗ ꯊꯥꯗꯣꯛꯄꯅꯤꯅ ꯑꯗꯨꯝꯠ ꯆꯠꯈꯤꯕꯗꯣ ꯑꯗꯨꯅ ꯕꯖꯥꯔꯁꯦ ꯍꯧꯖꯤꯛ ꯍꯧꯖꯤꯛꯇꯤ ꯄꯤꯕ ꯉꯝꯗ꯭ꯔꯦ ꯑꯩꯅ ꯁꯥꯕꯅ ꯇꯞꯄꯛꯑꯦ ꯃꯣꯏꯅ ꯄꯤꯔꯛꯑꯣ ꯍꯥꯏꯕ ꯊꯨꯖꯤꯜꯂꯛꯄꯒꯤꯅꯦ ꯑꯩ ꯌꯥꯝꯅ ꯆꯈꯥꯏꯕꯗꯣ ꯉꯝꯗꯗꯅꯅꯦ ꯑꯩꯈꯣꯏ ꯁ꯭ꯋꯥꯏꯒꯤ ꯗꯨꯀꯥꯟ ꯑꯅꯤ ꯑꯍꯨꯝ ꯑꯍꯨꯝꯗꯪ ꯆꯥꯡ ꯅꯥꯏꯅ ꯑꯗꯨꯝ ꯊꯥꯔꯦ ꯁꯥꯕ ꯉꯝꯗ꯭ꯔꯦꯕ ꯏꯊꯟꯗ ꯑꯗꯨꯃꯥꯏꯅ ꯇꯧꯔꯒ ꯇꯧꯔꯦ ꯋꯥꯕꯗꯤ ꯋꯥꯏꯗ ꯁꯤ ꯂꯣꯏꯔꯒ ꯑꯃꯨꯛ ꯃꯤ ꯂꯩꯇꯅꯤꯅ ꯆꯥꯛ ꯆꯥꯛ ꯏꯁꯤꯡ ꯑꯃꯨꯛ ꯍꯣꯠꯅꯕ ꯃꯟꯅ ꯁꯨꯝ ꯈꯤꯇꯪ ꯀꯥꯟꯅꯒꯗ꯭ꯔꯅ ꯇꯧꯔꯤꯅꯤ ꯑꯣ ꯐꯔꯦ ꯑꯣ ꯑꯣ ꯑꯣ ꯐꯔꯦ ꯑꯗꯣ ꯀꯥꯡꯗꯣ ꯑꯉꯥꯡꯈꯩ ꯄꯨꯔꯒ ꯍꯦ ꯀꯣꯏ ꯊꯣꯔꯛꯑꯣ
ꯑꯥꯎ ꯀꯣꯏꯔꯛꯀꯦ
ꯎꯝ ꯊꯃꯦ ꯊꯃꯦ ꯉꯁꯤꯦ ꯏꯗ
ꯑꯣ